ꯍꯜꯂꯣ ꯑꯣ ꯑꯣ ꯑꯣ ꯇꯥꯔꯕꯣ ꯕꯥꯏ ꯇꯥꯏ ꯇꯥꯏ
ꯑꯣ ꯀꯩꯗꯧꯔꯝꯃꯤꯅꯣ
ꯀꯩꯗꯧꯔꯝꯃꯤꯅꯣ ꯑꯗꯨꯝ ꯐꯝꯃꯦ ꯅꯣꯏꯗꯤ ꯆꯥꯛꯆꯥꯥꯕ ꯂꯣꯏꯔꯕꯣ
ꯑꯧ ꯆꯥꯛ ꯍꯧꯖꯤꯛꯇ ꯆꯥꯕ ꯂꯣꯏꯗ ꯉꯥꯏꯔꯤ
ꯎꯝ ꯑꯗꯣ ꯅꯪ ꯍꯣꯏ ꯈꯔ ꯉꯟꯕꯒꯤ
ꯑꯗꯣ ꯅꯪꯅ ꯊꯣꯡꯉꯦꯔꯣ ꯅꯠꯇ꯭ꯔꯒ ꯀꯅꯥꯅ ꯊꯣꯡꯉꯤꯅꯣ ꯅꯪꯒꯤꯗꯤ
ꯊꯣꯡꯕꯁꯦ ꯔꯦꯟꯇ ꯂꯩꯔꯕꯅꯤꯅ ꯗꯨꯝ ꯏꯊꯟꯇ ꯊꯣꯡꯉꯦ
ꯑꯟꯆꯥ
ꯊꯣꯡꯉꯤ ꯎꯄꯥꯏ ꯂꯩ ꯇꯥꯥꯕ ꯀꯩꯒꯨꯝꯕ ꯀꯥꯟꯗꯁꯨ ꯗꯨꯝ ꯆꯥꯛ ꯊꯣꯡꯕ ꯇꯜꯂꯒꯗꯤ ꯗꯨꯝ ꯃꯦꯒꯤ ꯍꯧꯔꯒ ꯆꯥꯁꯟꯕꯗꯣ ꯑꯗꯨꯁꯨ ꯑꯗꯨꯝ ꯌꯥꯎꯔꯤ ꯄꯣꯠꯅꯤꯗ ꯆꯥꯛ ꯊꯣꯡ ꯇꯜꯂꯗꯤ
ꯎꯝ ꯑꯗꯨꯗꯤ ꯑꯇꯣꯞꯄ ꯃꯇꯝꯗꯅ ꯀꯩ ꯀꯩ ꯆꯥꯏ ꯍꯥꯏꯇꯥꯔꯦ ꯑꯗꯨ ꯑꯣꯏꯔꯗꯤ ꯕ꯭ꯔꯗꯔ ꯕ꯭ꯔꯗꯔꯅ ꯂꯩꯔꯤꯁꯦ ꯀꯦꯄꯤꯇꯦꯜꯗ ꯑꯣꯏꯔꯝꯗꯧ ꯃꯥꯜꯂꯦ
ꯑꯧ ꯑꯩ ꯍꯧꯖꯤꯛ ꯀꯩꯅꯣꯗ ꯂꯩꯌꯦ ꯑ ꯀꯣꯜꯀꯇꯥꯒꯤꯗ ꯂꯩꯌꯦ ꯑꯗꯨꯅ ꯗꯤ ꯃꯐꯝꯁꯤꯁꯨ ꯑꯗꯨꯝ ꯍꯥꯏꯗꯤ ꯑꯩꯈꯣꯏꯒꯤ ꯃꯅꯤꯄꯨꯔꯗ ꯐꯪꯕ ꯏꯟꯖꯥꯡ ꯅꯥꯄꯤꯗꯣ ꯑꯗꯨ ꯐꯪꯕꯨꯗꯤ ꯐꯪꯉꯦꯁꯨ ꯑꯗꯨ ꯃꯍꯥꯎ ꯑꯃ ꯃꯥꯟꯅꯗꯕꯗꯣ
ꯑꯆꯥꯥ
ꯑꯗꯨꯗꯒꯤꯗꯤ
ꯒꯤꯗꯤ ꯑꯗꯨꯝ
ꯁꯥ ꯉꯥꯗꯁꯨ ꯑꯣꯏꯔꯣ ꯑꯗꯨꯝ ꯃꯈꯜ ꯁꯨꯅ ꯐꯪꯗꯕꯗꯣ ꯉꯥꯕꯨꯗꯤ ꯌꯥꯝ ꯐꯪꯉꯦ ꯑꯗꯨꯒ ꯁꯤꯗ ꯐꯪꯉꯤꯁꯦ ꯑꯩꯈꯣꯏꯒꯤ ꯌꯦꯟꯒꯨꯝꯕ ꯑꯇꯣꯞꯄꯗꯤ ꯄꯥꯛ ꯐꯪꯗꯦꯕ ꯑꯗꯨꯅ ꯆꯥꯅꯤꯡꯕ ꯗꯤ ꯑꯗꯨꯝ ꯆꯥꯕꯗꯣ ꯍꯥꯏꯗꯤ ꯐꯪꯗꯕꯅꯤꯅ ꯎꯄꯥꯏ ꯂꯩꯇꯦ ꯍꯥꯏꯇꯥꯔꯦ
ꯑꯗꯣ ꯑꯁꯤ ꯁꯥ ꯉꯥꯒꯨꯝꯕꯁꯦ ꯍꯣꯡꯕ꯭ꯔ ꯑꯥꯔꯣꯝꯗꯗꯤ ꯍꯥꯏꯕꯗꯤ ꯑꯩꯈꯣꯏꯒ ꯌꯦꯡꯅꯔꯗꯤ
ꯑ ꯍꯣꯏ ꯁꯥ ꯉꯥꯁꯦ ꯑꯗꯨꯝ ꯍꯣꯏ ꯍꯣꯡꯕ ꯍꯥꯏꯁꯦ ꯍꯣꯏ ꯑꯗꯨꯝ ꯃꯃꯜꯗꯤ ꯑꯗꯨꯝ ꯆꯞ ꯃꯥꯟꯅꯩꯗ ꯁꯤꯗꯁꯨ ꯑꯗꯨꯝ ꯌꯦꯟꯗꯣ ꯑꯗꯨꯝ ꯑ ꯀꯦꯖꯤ ꯑꯃꯗ ꯑꯗꯨꯝ ꯇꯨ ꯐꯣꯔꯇꯤ ꯁ꯭ꯋꯥꯏꯗ ꯑꯗꯨꯝ ꯄꯤꯌꯦꯕꯀꯣ
ꯎꯝ
ꯑꯗꯨꯗ ꯁꯤꯗ ꯍꯣꯡꯉꯤꯁꯦ ꯑꯩꯈꯣꯏꯒꯤ ꯑ ꯗꯥꯏꯔꯦꯛ ꯑꯩꯈꯣꯏ ꯁꯤꯇꯤꯃꯛꯇꯤ ꯅꯠ ꯇꯕ ꯑꯩꯈꯣꯏ ꯈꯔ ꯍꯥꯏꯇꯥꯔꯀꯥꯟꯗ ꯒꯨꯝ ꯂꯣꯝꯗꯒꯨꯝꯕꯗꯤ ꯑꯩꯈꯣꯏꯒꯤ ꯑ ꯁꯟꯁꯦ ꯕꯤꯐꯁꯦ
ꯑꯧ
ꯈꯣꯏ ꯀꯦ
ꯑꯩꯈꯣꯏ ꯀꯦꯖꯤꯗ ꯑꯣꯡꯂꯤ ꯇꯨ ꯊꯥꯔꯇꯤ ꯃꯨꯛꯇꯪꯒ ꯄꯤꯌꯦꯕ ꯑꯁꯥ
ꯑꯗꯨꯅ ꯑꯃꯨꯛ ꯂꯩꯒꯦ ꯍꯥꯏꯔꯒꯗꯤ ꯑꯃꯨꯛ ꯌꯥꯝ ꯁꯥꯡꯅ ꯆꯠꯇꯣꯏꯕ ꯑꯗꯨꯝ ꯍꯥꯏꯗꯤ ꯑ ꯄꯨꯡ ꯃꯔꯤ ꯃꯉꯥꯃꯨꯛ ꯆꯠꯂꯅꯤꯗꯅ ꯑꯗꯨꯒ ꯂꯩꯗꯣꯏꯅꯦꯕ ꯑꯗꯨꯅ ꯑꯗꯨ ꯌꯧꯅ ꯆꯠꯄꯗꯤ ꯑꯃꯨꯛ ꯇꯜꯂꯤꯗꯅ ꯑꯗꯨꯒꯤ ꯑ ꯁꯤꯁꯇꯔꯗꯤ ꯇꯨꯝꯕ ꯈꯣꯠꯄꯁꯦ ꯑꯗꯨꯝ ꯍꯥꯏꯗꯤ ꯆꯥꯡ ꯅꯥꯏꯅ ꯇꯨꯝꯕ꯭ꯔꯥ ꯃꯇꯝꯖꯦ ꯑꯩꯈꯣꯏꯒꯤ ꯑꯣꯏꯅꯗꯤ ꯇꯨꯝꯕꯁꯤ ꯑꯗꯨꯝ ꯍꯥꯏꯗꯤ ꯄꯨꯡ ꯑꯃꯗ ꯇꯨꯝꯕ ꯌꯥꯎꯋꯤ ꯄꯨꯡ ꯑꯍꯨꯝꯗ ꯇꯨꯝꯕꯁꯨ ꯌꯥꯎꯋꯤ ꯆꯥꯡ ꯑꯝ ꯅꯥꯏꯗꯦꯕꯀꯣ
ꯎꯝ
ꯑꯗꯣ ꯚꯥꯏꯗꯤ ꯑꯗꯨꯝ ꯇꯨꯝꯕꯁꯦ
ꯇꯨꯝꯕꯁꯦ ꯄꯨꯡ ꯀꯌꯥꯃꯨꯛꯇ
ꯑꯩꯁꯨ ꯆꯥꯡ ꯅꯥꯏ ꯍꯥꯏꯁꯤꯔꯥ ꯍꯥꯏꯔꯣꯏꯁꯤꯔꯥ ꯍꯥꯏꯕꯗꯤ ꯑꯗꯨꯝ ꯉꯜꯂꯕꯗ ꯑꯦꯂꯕꯦꯟ ꯑꯗꯨꯝ ꯑꯦꯂꯚꯦꯟ ꯑꯗꯨꯝ ꯇꯥꯏ ꯊꯦꯡꯉꯕꯗ ꯋꯥꯟ ꯍꯥꯏꯕꯗꯤ ꯗ꯭ꯔꯃꯥ ꯒꯨꯝꯕ ꯌꯦꯡꯕ ꯈꯪꯗꯦ ꯑꯗꯨꯒ ꯇꯨꯝꯕ ꯌꯥꯗꯕ ꯅꯨꯃꯤꯠꯁꯨ ꯂꯩꯗꯅꯀꯣ ꯑꯗꯨ ꯑꯗꯨꯝ ꯌꯨꯇ꯭ꯌꯨꯕꯇ ꯑꯗꯨꯝ ꯌꯦꯡꯉꯒ ꯑꯗꯨꯝ ꯇꯨꯝꯅꯤꯡꯗ꯭ꯔꯤ ꯐꯥꯎ ꯑꯩꯁꯦ ꯊꯥꯏꯅꯗꯤ ꯀꯩ ꯍꯥꯏꯗꯣꯏꯅꯣ ꯑꯗꯨꯝ ꯀꯣꯔꯤꯌꯟ ꯁꯤꯔꯤꯜꯒꯨꯝꯕꯗ ꯌꯥꯝ ꯌꯦꯡꯉꯦꯕꯀꯣ ꯑꯗꯣ ꯍꯟꯗꯛꯁꯦ ꯉꯁꯤꯁꯦ ꯍꯥꯏꯇꯥꯔꯦ ꯉꯁꯥꯏꯁꯦ ꯑꯩ ꯏꯪꯂꯤꯁ ꯃꯨꯚꯤꯒꯨꯝꯕꯗꯤ ꯑꯃꯗꯤ ꯌꯦꯡꯕ ꯍꯧꯔꯝꯕꯅꯦ ꯂꯣꯏꯕ ꯉꯝꯗ꯭ꯔꯤ ꯑꯗꯨꯕꯨꯗꯤ ꯑꯗꯨꯝ ꯐꯦꯟꯇꯁꯤꯒꯤ ꯇꯥꯞꯇꯀꯣ ꯈꯔ ꯇꯧꯕ ꯎꯝ ꯍꯜꯂꯣ